꯭ꯔꯣ ꯑ ꯍꯜꯂꯣ ꯑꯣꯥ
ꯍꯧꯖꯤꯛꯀꯤꯗ ꯀꯣꯜꯗꯣ ꯃꯊꯟꯇ ꯇꯠꯈ꯭ꯔꯦꯅꯦ
ꯑꯅꯦꯋꯥ ꯅꯨꯡꯉꯥꯏꯇꯕ ꯑꯣꯏꯔꯝꯒꯅꯤ
ꯎꯝ ꯑꯩꯅ ꯁꯣꯝꯗ ꯋꯥꯔꯤ ꯀ ꯉꯥꯡ ꯂꯩꯔꯒ ꯀꯣ ꯇꯠꯂꯒ ꯂꯩꯔꯝꯃꯦ
ꯑꯩꯁꯨꯅꯦ
ꯊꯗꯥ
ꯑ
ꯀꯣꯠ ꯇꯠꯂ ꯂꯩꯔꯝꯃꯤꯅꯦ
ꯑꯣ ꯍꯧꯖꯤꯛꯁꯨ ꯑꯃꯨꯛꯀ ꯇꯧꯔꯛꯏꯗꯣ
ꯀꯅꯥꯅꯣ
ꯅꯠꯇꯦ ꯍꯦꯛꯇ ꯅꯪꯒꯤ ꯈꯣꯟꯖꯦꯜꯗꯨ ꯇꯥꯠꯄꯤꯗꯣ
ꯑꯣ ꯑꯩ ꯈꯣꯟꯖꯦꯜ ꯇꯠꯂꯤꯔꯦ ꯅꯪ ꯈꯣꯟꯖꯦꯜ ꯇꯠꯂꯤꯔꯥ ꯒ꯭ꯌꯥꯟ ꯇꯥꯇꯦ ꯅꯪ ꯈꯣꯟꯖꯦꯜꯗꯤ ꯑꯗꯨꯝ ꯐꯖꯅ ꯇꯥꯏ
ꯅꯪ ꯈꯟꯖꯩ ꯑꯗꯨꯅ ꯑꯗꯨꯝ ꯇꯥꯛꯂꯦꯕ
ꯑꯣ ꯅꯉꯣꯟꯗ ꯑꯣꯏꯔꯝꯕꯁꯨ ꯌꯥꯏꯗ
ꯍꯣꯏꯅꯦ ꯋꯥꯡꯅ ꯑꯣꯏꯔꯝꯅꯤ
ꯑꯣ
ꯀꯩꯅꯣ ꯍꯧꯖꯤꯛꯁꯤ ꯈꯨꯟꯗ ꯂꯩꯕ꯭ꯔꯣ
ꯍꯣꯏ
ꯎꯝ ꯏꯄꯣ
ꯑꯩꯒꯤ
ꯏꯄꯨ ꯍꯥꯏꯒꯗ꯭ꯔꯥ ꯀꯩꯅꯣ ꯕꯣꯏꯄꯨ ꯈꯣꯏꯅ ꯈꯪꯕ꯭ꯔꯣ
ꯚꯣꯏꯄꯨ ꯑꯩꯈꯣꯏ ꯈꯪꯉꯤꯅ
ꯑꯣ
ꯈꯪꯉꯦ ꯑꯍ ꯇꯣ ꯑꯩꯅ ꯍꯥꯏꯗ꯭ꯔꯥ ꯚꯩꯄꯨꯗ꯭ꯔꯣ ꯕꯩꯄꯨꯗꯨꯗꯤꯗꯤ ꯊꯤꯗꯕ ꯃꯥꯜꯂ ꯈꯜꯂꯦ ꯑꯩꯅꯁꯨ ꯈꯟꯕꯗ
ꯎꯝ
ꯊꯤꯗꯦ ꯑꯥ ꯊꯤꯗꯦ ꯆꯨꯝꯃꯦ ꯑꯗꯨꯅꯦ ꯕꯣꯏꯄꯨ ꯃꯃꯥꯗꯣ
ꯃꯥꯗꯣ
ꯑꯩꯈꯣꯏ ꯏꯅꯦꯅꯦ ꯑꯗꯨ
ꯑꯣ ꯑꯗꯨ ꯑꯣꯏꯔꯗꯤ ꯑꯩꯈꯣꯏꯁꯦ ꯀꯩꯅꯣ
ꯑꯥ
ꯅꯛꯅꯔꯦ
ꯑꯩꯈꯣꯏ ꯏꯅꯦꯁꯤꯡ ꯊꯣꯛꯄꯅꯦꯀꯣ ꯑꯩꯅ ꯍꯥꯏꯌꯦꯀꯣ ꯃꯔꯤꯁꯦ ꯁꯦꯕꯣꯠ ꯃꯔꯤ ꯃꯥꯏꯔꯦꯟ ꯃꯔꯤ ꯍꯧꯔꯦ ꯍꯧꯖꯤꯛ
ꯍꯤ
ꯎꯝ
ꯁꯣꯏꯔꯔꯣꯏ ꯊꯤꯖꯤꯂꯛꯑꯗꯤ
ꯎꯝ ꯑꯗꯨꯅꯤ ꯃꯔꯤꯁꯦ ꯑꯗꯨꯝꯨꯡ ꯃꯃꯥꯗꯣ ꯑꯩꯈꯣꯏꯒꯤ ꯀꯩꯅꯣ ꯏꯅꯦ ꯁꯤꯡꯅꯤ ꯍꯥꯏꯕ ꯇꯥꯔꯦ ꯕꯣꯏꯄꯨ ꯑꯩꯈꯣꯏꯗꯤ ꯀꯩꯅꯣ ꯅꯠꯇ꯭ꯔꯣ ꯒꯣꯜꯃꯩꯅꯤꯅ
ꯑꯥꯒ ꯃ ꯃꯣꯏꯗꯤ
ꯎꯝ ꯑꯗꯣ ꯃꯥꯒꯤ ꯃꯃꯥꯗ ꯅꯪ
ꯑꯗꯨꯝ ꯍꯦꯛ ꯍꯦꯛ ꯂꯥꯛꯑꯦꯅ
ꯍꯣꯏ ꯍꯣꯏ ꯃꯣꯏꯗꯤ ꯑꯗꯨ ꯍꯦꯛ ꯆꯠꯄꯅꯦ ꯑ ꯃꯣꯏꯒꯤ ꯃꯣꯏꯒꯤ ꯑꯩꯒꯤ ꯃꯃꯥꯗꯨ ꯒꯥꯡꯃꯩꯅꯤꯅ
ꯎꯝ
ꯑꯣ ꯒꯥꯡꯃꯩꯅ‌ꯦ ꯑꯗꯣ ꯃꯃꯥꯗꯣ
ꯎꯝ ꯏꯄꯥꯍꯣꯏꯅ ꯑꯩꯈꯣꯏ ꯏꯃꯨꯡꯅ‌ꯦ ꯍꯥꯏꯌ‌ꯦꯕ ꯃꯃꯥꯗꯣ ꯅꯅꯦꯅꯦ ꯍꯥꯏꯌ‌ꯦꯕ
ꯎꯝ ꯎꯝ ꯑꯗꯨꯅꯤ ꯚꯣꯏꯄꯨꯒꯤ ꯃꯅꯥꯎꯅꯨꯄꯥ ꯁꯃꯤꯗ‌ꯣ ꯈꯪꯕ꯭ꯔꯥ
ꯎꯝ ꯈꯪ
ꯈꯪꯉꯤꯀꯣ
ꯈꯪꯉꯦ
ꯑ ꯁꯃꯤꯗꯤ ꯂꯩꯈꯤꯗ꯭ꯔꯦꯕꯀꯣ
ꯎꯝ
ꯑꯗꯣ ꯏꯄꯥꯒ ꯈ꯭ꯋꯥꯏꯗꯒꯤ ꯌꯥꯝ ꯅꯛꯅ ꯇꯤꯟꯅꯕ ꯃꯃꯥꯟꯅꯕꯅꯦ ꯑꯗꯣ
ꯎꯝ ꯅꯅꯥꯎ ꯅꯨꯄꯥ ꯑꯃꯗꯤ ꯂꯩꯕꯗꯥꯏ ꯁꯥꯔꯒꯤ ꯅꯨꯄꯤ ꯃꯥꯏ ꯅꯨꯄꯤ ꯊꯤꯔꯒ ꯃꯆꯥꯗꯣ ꯑꯃꯈꯛꯇ ꯑꯣꯏꯔꯝꯈꯤꯅꯤ ꯅꯅꯥꯎ ꯅꯨꯄꯥ ꯑꯃꯗꯣ
ꯑ ꯀꯩꯅꯣꯗ‌ꯣ ꯀꯩꯅꯣꯗꯣ ꯀꯔꯤꯕ ꯑꯥ‌ ꯃꯃꯤꯡꯗꯨ ꯀꯥꯎꯈ꯭ꯔꯦꯅꯦ ꯀꯩꯅꯣꯝ ꯍꯥꯏꯕꯅꯤꯅꯦ ꯑꯁꯁꯁꯁꯁꯁ ꯑꯉꯥꯡ ꯑꯃ ꯍꯣꯏ ꯂꯩꯌ‌ꯦ ꯀꯩꯅꯣꯗꯣ ꯂꯝꯁꯥꯡꯗꯒꯤ ꯀꯧꯕꯗꯣ
ꯑꯥ
ꯎꯝ ꯆꯨꯝꯃꯦ ꯆꯨꯝꯃꯦ
ꯑꯅꯤꯃꯛ ꯁꯥꯔꯤꯅꯦꯕ
ꯎꯝ ꯑꯅꯤꯃꯛ ꯁꯥꯔꯤ ꯉꯥꯛꯇꯅ‌ꯦ ꯆꯨꯝꯃ‌ꯦ ꯆꯨꯝꯃꯦ ꯆꯨꯝꯃꯦ ꯑꯗꯨꯒ ꯍꯧꯖꯤꯛꯀꯤ ꯁꯃꯤꯅ ꯂꯧꯔꯤꯕ ꯅꯨꯄꯤꯗꯣ
ꯑꯥ
ꯑꯗꯨꯒꯤ ꯅꯨꯄꯤꯗꯨꯅ ꯀꯅꯥꯅꯣ ꯑꯗꯨꯁꯨ ꯒꯥꯡꯃꯩ ꯅꯤꯡꯉꯣꯜꯅꯦ ꯑꯗꯨꯁꯨ ꯑꯩꯈꯣꯏꯒꯤ ꯁꯥꯒꯩꯅꯤꯗꯨꯁꯨ
ꯑꯥ ꯇꯤꯔꯁꯤ ꯆꯠꯄ꯭ꯔꯥ ꯅꯪ ꯅꯣꯏꯁꯨ
ꯍꯣꯏ ꯆꯠꯂꯤꯅꯥ ꯀꯔꯤꯒꯤ ꯆꯠꯇꯔꯣꯏꯒꯦꯔꯣ ꯑꯗꯨ ꯀꯝꯄꯜꯁꯔꯤꯅꯤ ꯅ‌ꯦ ꯑꯩꯈꯣꯏꯗꯤ ꯅꯪꯗꯤ ꯆꯠꯂꯝ ꯃꯔꯣꯏꯌ‌ꯦ ꯂꯥꯛꯑꯣ ꯂꯥꯛꯑꯣ ꯑꯩꯈꯣꯏꯗꯤ ꯃꯣꯁ ꯋꯦꯜꯀꯝꯅꯦ ꯂꯥꯛꯄꯤꯌꯣ ꯍꯥꯏꯔꯤꯅꯤ ꯅꯣꯏꯗꯤ ꯂꯣꯏ ꯀꯥꯎꯔꯝꯃꯅꯤ ꯑꯩꯈꯣꯏ ꯏꯄꯥ ꯏꯄꯨꯁꯤꯡ ꯇꯧꯔꯝꯕ ꯃꯌꯥꯝꯗꯣ
ꯀꯥꯎꯔꯦꯕ ꯑꯗꯨꯅ ꯌꯦꯡꯕ ꯂꯥꯛꯀ‌ꯦꯕ
ꯑꯗꯨꯅꯦ ꯍꯣꯏ ꯂꯥꯛꯑꯣ ꯂꯥꯛꯑꯣ ꯂꯥꯛꯀꯗꯧꯕꯅꯦ ꯅꯣꯏꯗꯤ ꯂꯣꯏꯅ ꯑꯣꯟꯈ꯭ꯔꯕꯅꯤꯅ ꯍꯧꯖꯤꯛꯇꯤ ꯂꯣꯏ ꯈꯪꯉꯝꯃꯔꯣꯏ ꯂꯣꯏ ꯀꯥꯎꯔꯝꯃꯅꯤ
ꯍꯣꯏ ꯑꯩꯈꯣꯏꯅꯗꯤ ꯅꯠꯄ ꯏꯄꯥ ꯏꯄꯨꯁꯤꯡꯅ ꯆꯠꯂꯝꯕꯅꯤꯅ ꯀꯃꯥꯏꯅ ꯇꯧꯔꯨꯔꯅꯤ
ꯑꯁ ꯑꯗꯨ ꯅꯤꯅꯦ ꯑꯗꯨ ꯅꯤꯅꯦ ꯑꯗꯨꯗꯤ ꯑꯗꯨꯗꯤ ꯁꯣꯏꯗ꯭ꯔꯣ ꯏꯄꯥ ꯏꯄꯨꯁꯤꯡꯅ ꯆꯠꯂꯝꯕ ꯃꯌꯥꯝꯗꯣ ꯀꯜꯂꯒ ꯊꯝꯒꯗꯧꯕꯗꯨ ꯅꯣꯏꯅ ꯂꯣꯏꯅ ꯑꯣꯟꯈ꯭ꯔꯒ
ꯑꯗꯨꯅꯦ ꯑꯩꯁꯨ ꯑꯗꯨ ꯁꯞꯄꯣꯔꯠ ꯇꯧꯋꯦ
ꯍꯥꯏꯕꯗꯤ ꯀꯔꯤꯅꯣ ꯍꯥꯏꯔꯀꯥꯟꯗ ꯁꯤꯗꯤ ꯋꯥꯔꯤ ꯁꯥꯡꯉꯅꯤꯀꯣ ꯑꯩ ꯌꯥꯝ ꯋꯥꯏ ꯍꯥꯏꯕꯤꯒ‌ꯦ
ꯁꯥꯎ ꯁꯥꯎ ꯃꯇꯝ ꯂꯩꯔꯤ
ꯍꯝ ꯍꯥꯏꯕꯗꯤ ꯀꯔꯤꯅꯣ ꯍꯥꯏꯔꯀꯥꯟꯗ ꯑꯩꯈꯣꯏꯒꯤ ꯑꯩꯈꯣꯏꯕꯨ ꯑꯩꯈꯣꯏꯒꯤ ꯑꯥꯏꯗꯦꯟꯇꯤꯇꯤ ꯇꯥꯛꯀꯗꯕ ꯑꯩꯈꯣꯏꯒꯤ ꯀꯜꯆꯔ ꯇ꯭ꯔꯦꯗꯤꯁꯟ ꯔꯤꯂꯤꯖꯟ ꯁꯤ ꯃꯌꯥꯝꯁꯤꯅ ꯇꯥꯛꯀꯗꯧꯕ ꯅꯠꯇ꯭ꯔꯣ
ꯃꯥꯅꯤ ꯃꯥꯅꯦ
ꯀ ꯍꯣꯏ ꯑꯩꯈꯣꯏꯅ ꯏꯁꯥꯅ ꯄꯥꯝꯖꯅ ꯑꯇꯣꯞꯄ ꯂꯥꯏꯅꯤꯡ ꯆꯠꯈꯤꯕ ꯇꯧꯈꯤꯕꯗꯨꯅ ꯃꯈꯜ ꯑꯃꯅꯤ ꯑꯗꯨꯕꯨ ꯑꯩꯈ ꯑꯩꯈꯣꯏꯅ ꯍꯧꯖꯤꯛ ꯂꯩꯔꯤꯕ ꯆꯠꯂꯤꯕ ꯀꯩꯅꯣ ꯃꯌꯥꯝꯁꯤꯗꯤ ꯍꯨꯟꯗꯣꯛꯐꯝꯗꯤ ꯊꯣꯛꯇꯕ꯭ꯔꯥꯅ ꯈꯜꯂꯤ ꯀꯣ
ꯎꯝ
ꯍꯣꯏ ꯏꯁꯥꯅ ꯑꯦ ꯑꯩ ꯀꯩꯅꯣ ꯇꯧꯔꯒꯦ ꯈꯣꯠꯂꯒꯦꯅ ꯈꯔꯁꯝꯕ ꯂꯝꯕꯤꯗ ꯆꯠꯂꯒꯦ ꯍꯥꯏꯔꯒ ꯆꯠꯈꯤꯕ ꯀꯥꯡꯕꯨ ꯑꯃꯁꯨ ꯂꯩ ꯅꯠꯇ꯭ꯔꯥ ꯑꯗꯨꯒꯤꯁꯨ ꯃꯊꯛꯇ ꯑꯩꯈꯣꯏꯁꯤꯦ ꯀꯩ ꯍꯥꯏꯇꯥꯔꯦ ꯑꯩꯈꯣꯏꯒꯤ ꯁꯤꯒꯨꯝꯕ ꯏꯄꯥ ꯏꯄꯨꯒꯤ ꯆꯠꯄꯁꯤꯡꯁꯤꯗꯤ ꯀꯃꯥꯏꯅ ꯍꯥꯏꯁꯤꯔꯥ ꯑꯩꯈꯣꯏꯒꯤ ꯇꯧꯒꯗꯕ ꯃꯥꯒꯤ ꯊꯧꯔꯝ ꯌꯥꯝ ꯌꯥꯝꯕꯅꯤꯅ
ꯊꯝꯕꯅꯤꯅ ꯎꯝ
ꯑꯗꯨꯝ ꯀꯩꯅꯣ ꯑꯗꯨꯒꯤꯗꯣ ꯌꯥꯝꯃꯜꯂꯦ ꯑꯩꯈꯣꯏ ꯋꯥꯔꯦ ꯈꯣꯠꯂꯦ ꯑꯗꯨꯝ ꯆꯠꯈꯤꯕꯁꯨ ꯌꯥꯝꯅ ꯂꯩ ꯑꯗꯨꯏꯁꯨ ꯃꯊꯛꯇ ꯏꯃꯨꯡꯁꯤꯡꯁꯦ ꯋꯥꯔꯦ ꯈꯣꯠꯂꯦꯅ ꯑꯇꯩ ꯃꯌꯥꯝꯅ ꯄꯩꯁꯥ ꯊꯥꯗꯔꯒ ꯂꯥꯏꯔꯤꯛ ꯂꯥꯏꯁꯨ ꯇꯝꯃ ꯈꯣꯠꯂꯒ ꯑꯗꯨꯝ ꯆꯠꯈꯤꯕꯒꯁꯨ ꯃꯌꯥꯝ ꯑꯃ ꯂꯩꯌꯦ ꯅꯠꯇ꯭ꯔꯥ
ꯎꯝ
ꯑꯗꯨꯕꯨ ꯑꯗꯨ ꯃꯌꯥꯝꯗꯣ ꯂꯥꯁꯇꯗꯤ ꯁꯨꯝ ꯁꯨꯝ ꯁꯨꯝ ꯁꯨꯝ ꯆꯠꯈꯤꯕ ꯇꯥꯔꯒꯗꯤ ꯂꯥꯁꯇ ꯀꯅꯥꯅ ꯂꯩꯍꯧꯒꯅꯤ ꯀꯅꯥꯅ ꯑꯩꯈꯣꯏꯒꯤ ꯀꯜꯆꯔ ꯇ꯭ꯔꯦꯗꯤꯁꯟ ꯃꯌꯥꯝꯁ ꯀꯅꯥꯅ ꯉꯥꯛꯄꯤꯒꯅꯤ
ꯑꯗꯨꯅꯦ ꯀꯩꯅꯣ ꯎꯝ ꯑꯩꯈꯣꯏ ꯆꯤꯡꯗꯀꯣ
ꯎꯝ
ꯑꯩꯈꯣꯏ ꯁꯥꯒꯩꯅꯗꯤ ꯍꯥꯟꯅ ꯈꯨꯟꯗ ꯊꯨꯡꯉꯂꯝꯃꯦ ꯍꯥꯏꯕꯀꯣ ꯑꯗꯣ ꯑꯇꯣꯞꯄ ꯁꯥꯒꯩꯒ ꯍꯧꯖꯤꯛ ꯑꯩꯈꯣꯏꯒꯤ ꯁꯥꯒꯩꯒ ꯐꯖꯅ ꯈꯠꯅꯔꯦꯕ ꯑꯗꯨꯅ ꯃꯣꯏ ꯁꯥꯒꯩ ꯑꯇꯩꯅ ꯅꯣꯏꯅ ꯅꯪ ꯑꯁꯦꯡꯕꯅꯤ ꯍꯥꯏꯔꯗꯤ ꯀꯩꯅꯣ ꯈꯨꯟ ꯆꯪꯂꯝꯗꯥꯏꯗ ꯁꯣꯟꯕ ꯂꯥꯏꯁꯣꯟ ꯑꯃ ꯂꯩꯕꯖꯥꯠꯅꯦꯕ ꯑꯗꯨꯗꯣ ꯁꯣꯟꯕ ꯍꯩꯔꯗꯤ ꯑꯗꯨ ꯁꯣꯟꯅꯣ ꯁꯣꯜꯂꯣ ꯍꯥꯏꯕ ꯑꯗꯣ ꯑꯩꯈꯣꯏꯗꯤ ꯑꯗꯨꯒꯨꯝꯕꯗꯣ ꯂꯣꯏ ꯊꯥꯗꯣꯛꯈ꯭ꯔꯕꯅꯤꯅ ꯁꯣꯝꯁꯨ ꯍꯩꯇ꯭ꯔꯦ ꯑꯗꯣ ꯐꯅꯛ ꯏꯇꯥ ꯇꯥꯔ ꯂꯩꯔꯦ ꯍꯧꯖꯤꯛ
ꯎꯝ ꯑꯗꯨꯗꯤ ꯑꯗꯨꯗꯤ ꯑꯗꯨ ꯑꯗꯨꯗꯤ ꯑꯠꯆꯥ ꯑꯠꯆꯥ ꯑꯗꯨ ꯑꯣꯏꯇꯥꯔꯒꯗꯤ ꯍꯧꯖꯤꯛ ꯅꯪꯁꯤ ꯀꯦꯊꯂꯤꯛ ꯑꯣꯏꯔꯝ
ꯅꯠꯇꯦ ꯀꯩꯅꯣꯅꯦ ꯊꯥꯡꯖꯥꯗ ꯆꯠꯄꯗꯣ ꯊꯥꯡꯖꯥꯗ
ꯆꯠ ꯆ ꯆ ꯑ ꯑꯣꯀꯦ ꯊꯪꯁꯥꯗ ꯆꯠꯄꯗꯨꯅꯦꯕꯀꯣ
ꯎꯝ
ꯑꯗꯣ ꯅꯪꯒꯤ ꯋꯥꯈꯜꯗ ꯅꯪ ꯑꯃꯨꯛ ꯍꯣꯡꯒꯦꯅ ꯈꯟꯕ꯭ꯔꯥ ꯅꯠꯇ꯭ꯔꯒ ꯅꯪ ꯑꯗꯨꯗ ꯑꯗꯨꯝ ꯆꯠꯂꯒꯦꯅ ꯈꯟꯈ꯭ꯔꯕ꯭ꯔꯥ
ꯑꯗꯨꯕꯨꯗꯤ ꯍꯧꯖꯤꯛꯇꯤ ꯍꯥꯏꯕ ꯉꯝꯗ꯭ꯔꯤ ꯍꯥꯏꯕ ꯉꯝꯗꯦ ꯑꯗꯨꯒꯤ ꯋꯥꯔꯦꯞꯇꯤ ꯂꯧꯕ ꯉꯝꯅꯤ
ꯑꯗꯨ ꯑꯗꯨ ꯑꯗꯨ ꯑꯗꯨ ꯌꯥꯗꯦꯅꯦ ꯑꯗꯨ ꯌꯥꯗꯦꯅꯤ ꯏꯆꯦꯃ ꯑꯩ ꯀꯩꯅꯣꯝ ꯍꯥꯏꯒꯦ
ꯣꯡꯉꯥꯏꯒ
ꯅꯪ ꯑꯕꯨ ꯍꯧꯖꯤꯛꯄꯨꯗꯤ ꯍꯣꯏ ꯅꯪꯒꯤ ꯇꯨꯡꯒꯤ ꯀꯩ ꯍꯥꯏꯇꯥꯔꯦ ꯉꯥꯛꯄꯤꯅꯤꯉꯥꯏ ꯂꯩ ꯐꯠꯇꯕꯒꯤ ꯅꯪ ꯍꯥꯏꯔꯝꯕ ꯌꯥꯏꯀꯣ ꯑꯗꯨꯕꯨ ꯅꯪꯒꯤ ꯕꯦꯛꯀꯤꯡ ꯂꯩꯕ ꯇꯥꯔꯒꯗꯤ ꯅꯪ ꯑꯣꯟꯕ ꯉꯝꯒꯗ꯭ꯔꯥ ꯁꯤꯅꯦ ꯑꯩꯅ ꯍꯪꯉꯤꯕ ꯀꯣꯏꯁꯟꯁꯦ
ꯍꯣꯏ ꯌꯥꯅꯤ ꯀꯔꯤꯒꯨꯝꯕ ꯑꯩꯒꯤ ꯅꯨꯄꯥꯅ ꯑꯗꯨ ꯑꯣꯏꯔꯗꯤ
ꯎꯝ ꯑꯗꯨꯅꯦ ꯍꯧꯖꯤꯛꯀꯤ ꯅꯪꯅ ꯍꯥꯏ ꯕ ꯈꯨꯟ ꯑꯃ ꯍꯧꯕ ꯃꯇꯝꯗ ꯃꯥꯒꯤ ꯑꯈꯣꯏꯒꯤ ꯀꯩ ꯍꯥꯏꯁꯦ ꯃꯥꯒꯤ ꯕ꯭ꯔꯤꯠꯁꯤꯡꯒꯤ ꯃꯥ ꯀꯩꯅꯣ ꯋꯥꯍꯩ ꯃꯌꯥꯝꯗꯣ ꯍꯧꯖꯤꯛꯇꯤ ꯕꯨꯛꯇ ꯀꯔꯤꯗ ꯂꯣꯏꯅ ꯂꯩꯔꯕꯅꯦꯀꯣ ꯍꯧꯖꯤꯛꯇꯤ ꯅꯣꯏꯒꯤ ꯍꯣꯂꯤ ꯕꯥꯏꯕꯜꯅ ꯍꯥꯏꯔꯤꯕ ꯀꯨꯔꯥꯟ ꯍꯥꯏꯔꯤꯕ ꯒꯤꯇꯥꯒ
ꯍꯣꯏ ꯍꯣꯏ ꯍꯣꯏ ꯆꯨꯛ ꯁꯨꯨꯒꯥꯔꯧꯃꯩ ꯍꯥꯏꯕꯗꯣ ꯁꯨꯨꯒꯥꯔꯧꯃꯩ ꯍꯥꯏꯕꯗꯨ ꯄ꯭ꯔꯣꯃꯤꯁ ꯇꯧꯈꯤꯕꯗꯨꯅꯦꯕ ꯂꯥꯏꯒꯤ ꯃꯤꯡ ꯄꯜꯂꯒ
ꯄꯜꯂꯒ ꯎꯝ
ꯆꯨꯛꯁꯨꯒꯥꯔꯧꯃꯩ ꯍꯥꯏꯕꯗꯤ ꯑꯩꯈꯣꯏꯅ ꯄ꯭ꯔꯣꯃꯤꯁ ꯇꯧ ꯈꯤꯕꯅꯦꯕ ꯆꯨꯛꯁꯨꯨꯒꯥꯔꯧ ꯄꯧꯃꯥꯏ ꯍꯥꯏꯕꯁꯤ ꯑꯩꯈꯣꯏꯒꯤ ꯍꯣꯏꯅꯦ ꯍꯣꯏꯅꯦ ꯑꯗꯨꯒꯤꯗꯣ ꯑꯩꯈꯣꯏ ꯆꯨꯞꯊꯣꯏꯕꯦ ꯆꯨꯞꯊꯣꯏꯕꯣ ꯆꯛꯁꯨꯨꯝꯃꯩꯅ ꯍꯥꯏꯌꯦꯕꯀꯣ ꯑꯩꯈꯣꯏꯒꯤ ꯖꯦꯂꯤꯌꯥꯡꯔꯣꯡꯒꯤ ꯂꯣꯟꯗ ꯆꯨꯞꯊꯣꯏꯕꯤ ꯆꯨꯞꯊꯣꯏꯕꯣ ꯆꯛꯁꯨꯨꯃꯩ ꯔꯣꯡꯃꯩꯒꯤꯗ ꯆꯨꯛ ꯁꯨꯝꯃꯩꯅ ꯍꯥꯏꯕꯅꯦꯕ ꯑꯗꯨꯒꯤꯗꯨ ꯇꯤ ꯑꯌꯥꯝꯕ ꯍꯧꯖꯤꯛꯁꯦ ꯃꯤꯁꯤꯡꯁꯦ ꯗꯥꯏꯔꯦꯛ ꯐꯥꯕꯗꯤ ꯉꯝꯃꯣꯏ ꯚꯥꯏꯍꯥꯔꯠ ꯇꯧꯕꯗꯤ ꯉꯝꯃꯣꯏ ꯑꯗꯨꯕꯨ ꯕꯨꯛꯇꯗꯤ ꯂꯣꯏꯅ ꯂꯩꯔꯦ ꯑꯗꯨꯅ ꯄꯥꯔꯒ ꯇꯧꯕꯁꯨ ꯌꯥꯏ ꯍꯧꯖꯤꯛꯇꯤ ꯀꯣ ꯒ꯭ꯌꯥꯟ ꯇꯥꯏ
ꯁꯥꯒꯩꯁꯦ ꯈꯤꯇꯪ ꯁꯣꯜꯂꯤꯕ ꯈꯨꯟꯗꯀꯣ ꯑꯥ ꯐꯖꯅ ꯈꯠꯅ